ꯍꯂꯣ
ꯍꯜꯂꯣ
ꯎꯝ ꯇꯥꯕꯤꯕꯩꯇꯣ
ꯇꯥꯖꯔꯤ ꯃꯔꯝ
ꯎꯝ ꯏ ꯊꯥꯎꯕꯨ ꯀꯔꯝ ꯀꯔꯝ ꯇꯧꯔꯤꯒꯦꯅ ꯁꯨꯝ ꯍꯪꯉꯛꯏꯅꯤꯅꯦ
ꯍꯧꯖꯤꯛꯁꯦ ꯑꯗꯨꯝ ꯄꯥꯅꯩ ꯃꯔꯩꯅꯤ ꯍꯥꯏꯕ ꯇꯥꯏ
ꯍꯣꯏ ꯏꯇꯥꯎ ꯑꯩꯈꯣꯏꯒꯤ ꯒ꯭ꯔꯦꯖꯨꯑꯦꯁꯟꯁꯨ ꯂꯣꯏꯁꯤꯟꯈꯤꯕ ꯆꯍꯤ ꯑꯅꯤ ꯑꯍꯨꯝ ꯑꯗꯨꯃꯥꯏꯅ ꯁꯨꯖꯤꯜꯂꯛꯂꯦ ꯍꯧꯖꯤꯛꯁꯤꯕꯨ ꯏꯇꯥꯎꯕ ꯊꯕꯛ ꯏꯪꯈꯥꯡꯁꯤꯕꯨ ꯌꯨꯝꯗ ꯀꯔꯝ ꯀꯔꯝ ꯊꯕꯛ ꯏꯪꯈꯥꯡ ꯇꯧꯔꯕ꯭ꯔꯥ ꯅꯠꯇ꯭ꯔꯒ ꯀꯔꯤ ꯀꯔꯤ ꯍꯣꯠꯅꯔꯤꯒꯦ ꯏꯇꯥꯎꯕꯨ
ꯊꯕꯛ ꯏꯪꯈꯥꯡꯁꯦ ꯑꯗꯨꯒꯤ ꯃꯇꯥꯡꯗ ꯑꯩꯅ ꯏꯇꯥꯎꯗꯁꯨ ꯍꯪꯒꯦ ꯍꯥꯏꯅꯗꯤ ꯇꯧꯔꯝꯕꯅꯤ ꯇꯁꯦꯡꯅ ꯍꯧꯖꯤꯛꯁꯦ ꯒ꯭ꯔꯦꯖꯨꯑꯦꯁꯟ ꯂꯣꯏꯈ꯭ꯔꯦ ꯑꯗꯨꯕꯨ ꯑꯩꯈꯣꯏꯅ ꯑꯩꯒꯤ ꯑꯣꯏꯅ ꯀꯩ ꯍꯥꯏꯅꯤ ꯇꯧꯐꯝꯁꯦ ꯊꯕꯛ ꯏꯪꯈꯥꯡ ꯇꯧꯕꯁꯦ ꯇꯧꯐꯝꯕ ꯃꯩꯈꯪ ꯈꯪꯗ ꯇꯧꯅ ꯑꯗꯨꯝ ꯆꯃꯝꯅꯔꯒ ꯅꯠꯇ꯭ꯔꯒ ꯑꯗꯨꯝꯅ ꯂꯩꯔꯤ ꯍꯥꯏꯕ ꯇꯥꯏ ꯑꯗꯣ ꯃꯔꯨꯞꯀꯤ ꯋꯥꯈꯜꯂꯣꯟꯗ ꯑꯩꯈꯣꯏꯅ ꯍꯥꯏꯗꯤ ꯇꯧꯕ ꯌꯥꯕ ꯁꯨꯝ ꯃꯗꯨꯒꯤ ꯃꯇꯥꯡꯗ ꯈꯤꯇꯪ ꯍꯥꯏꯕꯤꯔꯒꯗꯤ ꯌꯥꯝ ꯅꯨꯡꯉꯥꯏꯖꯒꯅꯤ
ꯑꯩꯈꯣꯏ ꯁꯤ ꯇ ꯍꯧꯖꯤꯛ ꯍꯧꯖꯤꯛꯃꯛꯁꯦ ꯁꯔꯀꯥꯔꯒꯤ ꯊꯕꯛꯁꯦ ꯍꯣꯏ ꯑꯩꯈꯣꯏ ꯁꯔꯀꯥꯔꯒꯤ ꯊꯕꯛ ꯇꯧꯕꯁꯤ ꯑꯩꯈꯣꯏꯒꯤ ꯂꯝꯗꯝꯁꯤꯗꯗꯤ ꯁꯔꯀꯥꯔꯒꯤ ꯊꯕꯛ ꯊꯤꯕꯁꯤ ꯌꯥꯝ ꯋꯥꯏ ꯍꯥꯏꯕ ꯇꯥꯔꯦ ꯇꯁꯦꯡꯅ ꯍꯥꯏꯔꯕ ꯈꯥꯟ ꯇ ꯂꯥꯏꯅ ꯐꯪꯕ ꯍꯥꯏꯕ ꯑꯗꯨꯃꯛ ꯑꯣꯏꯗꯦ ꯑꯗꯨꯗꯨꯅ ꯑꯩꯈꯣꯏꯗꯤ ꯍꯧꯖꯤꯛ ꯑꯩꯈꯣꯏꯅ ꯇꯧꯕ ꯌꯥꯕꯁꯤ ꯂꯅꯥꯏꯒꯤ ꯑꯣꯏꯕ ꯊꯕꯛ ꯌꯥꯔꯤꯃꯩ ꯑꯩꯈꯣꯏꯒꯤ ꯁꯔꯀꯥꯔꯒꯤ ꯐꯪꯗ ꯇꯥꯔꯁꯨ ꯍꯣꯠꯅꯕꯗꯤ ꯂꯦꯞꯄꯤꯗꯕ ꯍꯣꯏ ꯅꯣꯡꯃ ꯂꯥꯏꯕꯛ ꯐꯕ ꯅꯨꯃꯤꯠ ꯑꯃꯗ ꯁꯔꯀꯥꯔꯒꯤ ꯊꯕꯛꯇꯨꯁꯨ ꯐꯪꯉꯛꯄ ꯌꯥꯏ ꯍꯣꯠꯅꯕꯗꯤ ꯂꯦꯞꯂꯣꯏꯁꯤ ꯑꯩꯈꯣꯏ ꯑꯗꯨꯕꯨ ꯑꯩꯒꯤ ꯋꯥꯈꯜꯂꯣꯟꯗ ꯍꯥꯏꯖꯧ ꯍꯥꯏꯔꯒꯗꯤ ꯇꯥꯎ ꯑꯩꯈꯣꯏꯁꯦ ꯑꯩꯈꯣꯏꯅ ꯂꯝꯒꯨꯝꯕ ꯂꯩꯖ ꯇꯥꯔꯗꯤ ꯏꯟꯖꯥꯡ ꯅꯥꯄꯤꯕꯨꯇꯕꯨ ꯊꯥꯕ ꯑꯣꯏꯔꯁꯨ ꯀꯔꯤ ꯀꯔꯤꯅꯣ ꯑꯣꯏꯊꯣꯛꯄ ꯌꯥꯕ ꯍꯥꯏꯗꯤ ꯄꯩꯁꯥ ꯊꯣꯛꯄ ꯌꯥꯕ ꯇꯧꯒꯦꯅꯕꯨ ꯈꯜꯂꯗꯤ ꯑꯗꯨꯝ ꯌꯥꯏ ꯍꯥꯏꯕꯗꯨ ꯅꯤ ꯍꯥꯏꯗꯤ ꯃꯤ ꯑꯣꯛꯇꯕꯨ ꯂꯣꯏꯅꯔꯁꯨ ꯌꯦꯟꯗꯕꯨ ꯂꯣꯏꯅꯔꯁꯨ ꯑꯗꯨꯝ ꯊꯥ ꯑꯃꯒꯤ ꯃꯥꯒꯤ ꯁꯦꯟꯐꯝ ꯈꯪꯅ ꯍꯥꯏ ꯇꯥꯔꯦ ꯃꯗꯨꯅ ꯑꯗꯨꯝ ꯏꯃꯨꯡ ꯄꯨꯅꯔꯤꯕꯅꯤ ꯑꯗꯨꯝ ꯍꯣꯠꯅꯖꯔꯤꯅꯦ ꯂꯦꯝꯕ ꯍꯦꯟꯖꯗꯣꯔꯤꯕꯅꯤ ꯄꯩꯁꯥꯁꯦ ꯇꯥꯎ ꯑꯗꯨꯅ ꯑꯩꯁꯨ ꯀꯥꯎꯗ ꯃꯁꯤꯃꯛ ꯁꯤꯃꯗꯤ ꯐꯔꯅꯤ ꯍꯥꯏꯕꯗꯤ ꯑꯩꯁꯨ ꯍꯥꯏꯗꯣꯏꯅꯣ ꯇꯥꯎꯗ ꯈꯪꯗꯦ ꯑꯗꯨꯕꯨ ꯏꯇꯥꯎ ꯑꯩꯒꯤ ꯋꯥꯈꯜꯂꯣꯟ ꯊꯃ ꯏꯁꯥꯅ ꯍꯣꯠꯅꯖꯒꯦꯕꯨ ꯍꯥꯏꯔꯒꯗꯤ ꯃꯌꯥꯝ ꯑꯃ ꯂꯩꯈ꯭ꯔꯦ ꯈꯤꯇꯪ ꯍꯧꯔꯛꯄꯗꯗꯤ ꯈꯔ ꯋꯥꯒꯅꯤ ꯇꯥꯎ ꯑꯗꯨꯕꯨ ꯁꯨꯝ ꯇꯧꯈ꯭ꯔꯒꯗꯤ ꯊꯕꯛ ꯈꯨꯗꯤꯡꯃꯛꯁꯦ ꯂꯣꯏꯅ ꯅꯨꯡꯉꯥꯏ ꯍꯥꯏꯕꯗꯨꯅꯤ ꯇꯥꯎ ꯖꯤꯛ ꯏꯇꯥꯎꯒꯤ ꯋꯥꯈꯜꯗꯗꯤ ꯑꯩꯈꯣꯏꯒꯤ ꯁꯨꯝ ꯑꯩꯒꯤ ꯋꯥꯈꯜꯗꯅ ꯁꯨꯃꯥꯏꯅ ꯂꯩꯔꯦ ꯏꯇꯥꯎꯗ ꯀꯔꯤ ꯍꯥꯏꯗꯣꯏꯅꯣ ꯈꯪꯗꯦ ꯁꯤ ꯊꯕꯛꯁꯤꯃ ꯇꯧ ꯍꯥꯏꯕꯗꯨꯗꯤ ꯑꯩꯁꯨ ꯈꯪꯗꯦ ꯏꯇꯥꯎꯒꯤ ꯐꯤꯕꯝ ꯍꯥꯏꯕꯗꯤ ꯂꯩꯔꯤꯕ ꯁꯤꯆꯨꯋꯦꯁꯟ ꯀꯃꯥꯏꯅ ꯍꯥꯏꯒꯅꯤ ꯇ ꯇ ꯑꯩꯁꯨ ꯈꯪꯗ꯭ꯔꯦ ꯒ꯭ꯌꯥꯟ ꯇꯥꯗ꯭ꯔꯦ ꯑꯗꯨꯗꯨꯒ ꯆꯥꯟꯅꯗꯕ ꯑꯣꯏꯔꯝ ꯇꯥꯔꯒꯗꯤ ꯏꯁꯤꯡ ꯃꯄꯥꯅꯤ ꯌꯥꯗꯣꯏꯁꯨ ꯍꯥꯏꯕꯝ ꯈꯪꯗꯦ ꯑꯗꯨ ꯏꯇꯥꯎꯈꯩꯒꯤꯗꯤ ꯂꯝ ꯂꯩꯕ꯭ꯔꯥ ꯀꯃꯥꯏꯅ ꯇꯧ ꯏꯇꯥꯎꯁꯤ ꯀꯔꯤ ꯊꯕꯛꯅꯒ ꯐꯒꯅꯤ ꯈꯜꯜꯂꯤꯦꯗ ꯍꯥꯏ ꯄꯥꯏꯠ
ꯇꯦꯡꯅ ꯍꯣꯏ ꯂꯝꯒꯨꯝꯕ ꯌꯥꯝꯅ ꯆꯥꯎꯅ ꯂꯩꯕ ꯇꯥꯔꯒꯗꯤ ꯃꯗꯨꯒꯤ ꯀꯥꯟꯅꯐꯝ ꯆꯦꯟꯅꯐꯝ ꯁꯤꯟꯗꯣꯛꯄ ꯑꯁꯤ ꯍꯣꯏ ꯌꯥꯝꯅ ꯀꯥꯟꯅꯒꯅꯤ ꯈꯜꯂꯦ ꯏꯇꯥꯎꯅ ꯇꯥꯛꯄꯤꯕꯒꯤ ꯏ ꯃꯇꯨꯡꯏꯟꯅ ꯑꯩꯈꯣꯏꯒꯤ ꯁꯨ ꯂꯝ ꯂꯩ ꯂꯝ ꯂꯩ ꯑꯗꯣ ꯂꯝꯁꯦ ꯀꯔꯤ ꯍꯥꯏꯅꯤ ꯄꯣꯠꯃꯛꯇ ꯊꯥꯒꯦ ꯍꯥꯏꯅ ꯈꯜꯂꯁꯨ ꯃꯐꯝꯁꯦ ꯌꯥꯝꯅ ꯎꯔꯨꯝꯅ ꯑꯅꯝꯕ ꯑꯣꯏꯕꯅꯤꯅ ꯄꯣ ꯆꯩꯩ ꯊ ꯃꯀꯥꯟꯗ ꯎꯝ ꯂꯩꯕꯥꯛ ꯃꯈꯥꯗꯒꯤ ꯏꯅꯤꯟ ꯀꯥꯈꯠꯇꯨꯅ ꯄꯣꯠꯁꯦ ꯐꯠꯇꯕꯒꯨꯝꯕ ꯑꯗꯨꯃꯥꯏꯅ ꯆꯥꯎꯖꯟ ꯊꯤꯕꯒꯨꯝꯕ ꯍꯩꯃꯛꯇꯕꯨ ꯑꯣꯏꯔꯕꯁꯨ ꯍꯦꯛꯇ ꯄꯥꯟꯗꯕꯒꯨꯝꯕ ꯑꯗꯨꯒꯨꯝꯕ ꯌꯥꯝꯅ ꯇꯧꯒꯜꯂꯤ ꯑꯗꯨꯅ ꯃꯔꯝ ꯑꯣꯏꯔꯒ ꯂꯝꯁꯦ ꯑꯌꯥꯝꯕ ꯀꯔꯤ ꯍꯥꯏꯅꯤ ꯑꯩꯈꯣꯏꯅꯦ ꯑꯩꯅ ꯁꯤꯖꯤꯟꯅꯕꯗ ꯌꯥꯝꯅ ꯈꯨꯗꯣꯡꯆꯥꯥꯕ ꯍꯥꯏꯕꯗꯨꯃꯛꯇꯤ ꯑꯣꯏꯗꯦ
ꯍꯣꯏ ꯐꯣꯏ
ꯑꯗꯨꯕꯨ ꯃꯁꯤꯒꯤ ꯂꯝꯁꯦ ꯑꯩꯅ ꯈꯟꯕꯗ ꯁꯤꯖꯤꯟꯅꯕꯁꯤ ꯑꯩꯈꯣꯏ ꯃꯁꯤ ꯐꯖꯅ ꯂꯩꯕꯥꯛ ꯇꯦꯝ ꯀꯥꯏꯔꯦ ꯍꯥꯏꯔꯒ ꯅꯠꯇ꯭ꯔꯒ ꯁꯦꯝꯖꯤꯟ ꯈꯣꯠꯆꯤꯜꯂꯒ ꯃꯁꯤꯗ ꯑꯩꯈꯣꯏꯒꯤ ꯉꯍꯥꯛ ꯑꯋꯥ ꯄꯣꯊꯥꯐꯝ ꯄꯥꯔꯛꯀꯨꯝꯕ ꯅꯠꯇ꯭ꯔꯒ ꯒꯥꯔꯗꯦꯟꯒꯨꯝꯕ ꯁꯦꯝꯒꯠꯄ ꯑꯁꯤ ꯌꯥꯒꯅꯤ ꯍꯥꯏꯅ ꯑꯩꯒꯤ ꯋꯥꯈꯜꯗ ꯂꯩꯖꯩ ꯑꯗꯣ ꯏꯆꯤꯟꯜ ꯏꯅꯥꯎꯒꯤ ꯑꯣꯏꯅ ꯑꯩꯈꯣꯏꯒꯤ ꯑꯩꯈꯣꯏꯒꯤꯗꯤ ꯏꯆꯤꯟꯜ ꯏꯅꯥꯎꯁꯨ ꯑꯩ ꯏꯇꯣꯝꯇ ꯑꯣꯏꯕꯅꯤꯅ ꯑꯃꯨꯛꯁꯨ ꯈꯟꯖ ꯍꯥꯟꯅꯗꯨꯅ ꯂꯩ ꯑꯗꯣ ꯃꯔꯨꯞꯀꯤ ꯑꯣꯏꯅꯗꯤ ꯃꯔꯨꯞꯀꯤ ꯑꯣꯏꯕ ꯍꯥꯏꯗꯤ ꯏꯃꯨꯡ ꯃꯅꯨꯡꯒꯤ ꯀꯔꯤ ꯀꯔꯤ ꯈꯨꯗꯣꯡꯆꯥꯥꯕ ꯂꯩꯕꯤꯕꯒꯦ ꯍꯥꯏꯕꯗꯨꯁꯨ ꯇꯥꯛꯄꯤꯌꯨ
ꯑꯧ ꯑꯩꯒꯤ ꯑꯣꯏꯅꯗꯤ ꯍꯣꯏ ꯏꯇꯥꯎ ꯏꯇꯥꯎꯒꯤ ꯑꯣꯏꯕ ꯄꯥꯔꯀꯨꯝꯕ ꯃꯤꯒꯤ ꯑꯋꯥꯠꯄꯣꯊꯥꯐꯝ ꯉꯥꯏꯍꯥꯛ ꯂꯩꯩꯀꯣꯜꯒꯨꯝꯕ ꯁꯦꯝꯕ ꯑꯗꯨꯒꯨꯝꯕ ꯑꯣꯏꯅꯗꯤ ꯃꯗꯨ ꯌꯥꯝꯅ ꯐꯕ ꯑꯩꯅꯁꯨ ꯇꯧꯕꯅ ꯍꯥꯏꯖꯅꯤꯡ ꯍꯥꯏꯅꯤꯡꯉꯤꯥꯎꯗ ꯑꯩꯒꯤ ꯊꯧꯅꯥ ꯊꯧꯒꯠꯅꯤꯡꯉꯤ ꯃꯗꯨꯃꯗꯤ ꯌꯥꯝ ꯐꯕ ꯋꯥꯈꯜꯂꯣꯟꯅꯤ ꯇꯧ ꯃꯤꯅꯁꯨ ꯍꯦꯛ ꯍꯦꯛ ꯄꯥꯛ ꯄꯥꯛ ꯇꯧꯗꯤ ꯉꯝꯅꯕ ꯅ ꯅꯝꯕ ꯉꯝꯂꯒꯗꯤ ꯇꯧꯍꯟꯅꯤꯡꯉꯤ ꯑꯗꯣ ꯑꯩꯒꯤ ꯑꯣꯏꯅꯗꯤ ꯇꯧ ꯑꯩꯈꯣꯏꯒꯤꯗꯤ ꯂꯝꯁꯨ ꯀꯌꯥ ꯂꯩꯖꯗꯦ ꯂꯝꯁꯨ ꯄꯥꯛꯁꯥꯎꯅ ꯂꯩꯇꯕꯅꯤꯅ ꯀꯔꯤ ꯍꯥꯏꯗꯣꯏꯅꯣ ꯈꯪꯗꯦ ꯍꯣꯏ ꯑꯩꯗꯤ ꯑꯇꯩ ꯑꯇꯩꯃꯛ ꯇꯧꯗ꯭ꯔꯁꯨ ꯑꯩꯅ ꯉꯝꯕ ꯌꯦꯟꯒꯨꯝꯕ ꯑꯣꯛꯀꯨꯝꯕ ꯑꯗꯨꯃꯥꯏꯅ ꯁꯥ ꯉꯥ ꯂꯣꯏꯕ ꯑꯗꯨꯒꯨꯝꯕꯁꯨ ꯄꯥꯝꯃꯤ ꯑꯗꯨꯕꯨ ꯑꯗꯨꯗ ꯃꯗꯨꯃꯛꯅ ꯑꯩꯉꯣꯟꯗ ꯀꯌꯥꯝ ꯆꯥꯎꯈꯠꯇꯣꯏꯅꯣ ꯍꯥꯏꯕꯗꯤ ꯑꯩꯁꯨ ꯍꯥꯏꯕꯗ ꯗꯤ ꯉꯝꯗꯦ ꯑꯗꯒꯤ ꯍꯧꯖꯤꯛꯁꯤꯅ ꯑꯃꯨꯛ ꯈꯪꯗ꯭ꯔꯦꯗꯩ ꯇ ꯊꯕꯛꯁꯨ ꯇꯧꯅꯤꯡꯉꯤ ꯊꯕꯛ ꯇꯧꯅꯤꯡꯉꯦ ꯍꯥꯏꯕꯗꯤ ꯂꯅꯥꯏꯒꯤ ꯑꯩꯒꯤ ꯑꯣꯏꯕ ꯄꯩꯁꯥ ꯊꯣꯛꯐꯝ ꯑꯃ ꯁꯦꯝꯅꯤꯡꯉꯤ ꯑꯗꯨꯒ ꯑꯣꯛ ꯂꯣꯏꯕ ꯌꯦꯟ ꯂꯣꯏꯕꯁꯤꯁꯨ ꯍꯧꯖꯤꯛ ꯈꯤꯇꯪ ꯍꯦꯛ ꯇꯧꯕꯒ ꯂꯥꯏꯅꯥ ꯑꯃ ꯂꯥꯛꯏ ꯑꯁꯤꯅꯕꯨ ꯑꯩꯈꯣꯏꯁꯨ ꯈꯪꯗꯦꯅꯤ ꯍꯥꯟꯅꯁꯨ ꯐꯖꯅ ꯂꯣꯏꯕ ꯅꯠꯇꯕꯅꯤꯅ ꯍꯧꯖꯤꯛꯀꯥꯟꯗ ꯂꯥꯏꯅꯥ ꯖꯤ ꯖꯥꯠ ꯖꯥꯠ ꯂꯥꯛꯑꯦ ꯁꯥ ꯉꯥꯗꯁꯨ ꯃꯤꯗꯁꯨ ꯀꯔꯤ ꯍꯥꯏꯗꯣꯏꯅꯣ ꯈꯪꯗꯦꯗ ꯇꯥꯎ ꯋꯥꯈꯜꯁꯦ ꯈꯟꯐꯝ ꯈꯪꯗꯦ
ꯎꯝ ꯍꯝ ꯍꯣꯏ ꯌꯥꯏ ꯑꯗꯨꯁꯨ ꯍꯣꯏ ꯂꯥꯏꯅꯥ ꯃꯇꯝ ꯃꯇꯝꯒꯤ ꯂꯥꯏꯅꯥ ꯑꯁꯤꯅ ꯊꯣꯛꯣꯂꯛꯄꯅꯤꯅ ꯑꯩꯈꯣꯏ ꯁꯥ ꯁꯟ ꯌꯦꯟ ꯉꯥꯅꯨ ꯂꯣꯏꯕꯁꯤꯗꯁꯨ ꯌꯥꯝꯅ ꯈꯨꯗꯣꯡ ꯆꯥꯗꯕ ꯃꯇꯤꯛ ꯃꯥꯌꯣꯛꯅꯔꯦ ꯍꯥꯏꯕ ꯇꯥꯏ ꯑꯗꯨꯕꯨ ꯑꯩꯈꯣꯏ ꯇꯁꯦꯡꯕꯗꯤ ꯃꯗꯨꯒꯨꯝꯕ ꯀꯌꯥ ꯑꯃ ꯈꯨꯗꯣꯡ ꯆꯥꯗꯕ ꯀꯌꯥ ꯑꯃ ꯂꯩꯕ ꯇꯥꯔꯕꯁꯨ ꯑꯩꯈꯣꯏꯅ ꯍ ꯉꯁꯥꯏ ꯑꯩꯒꯤ ꯋꯥꯈꯜꯂꯣꯟꯗ ꯇꯧꯒꯦꯅꯕꯨ ꯈꯜꯂꯒꯗꯤ ꯑꯩꯈꯣꯏ ꯇꯧꯕ ꯌꯥꯏ ꯍꯥꯏꯕꯒꯤ ꯃꯈꯥ ꯄꯣꯟꯅ ꯍꯥꯏꯇꯥꯔꯦ ꯎ ꯑꯗꯨꯒꯨꯝꯕ ꯌꯥꯝꯅ ꯈꯨꯗꯣꯡ ꯅꯨꯡꯊꯤꯕ ꯀꯌꯥ ꯈꯨꯗꯣꯡꯆꯥꯥꯗꯕ ꯀꯌꯥ ꯂꯩꯕ ꯑꯣꯏꯔꯔꯕꯁꯨ ꯃꯐꯝ ꯑꯗꯨꯒꯤ ꯑꯩꯈꯣꯏꯒꯤ ꯈꯔ ꯂꯩꯖꯔꯤꯕ ꯃꯐꯝ ꯈꯔꯁꯦ ꯌꯥꯝꯅ ꯄꯥꯛ ꯁꯟꯅ ꯅꯠꯇ꯭ꯔꯕꯁꯨ ꯃꯁꯤ ꯐꯖꯅ ꯁꯦꯡꯗꯣꯛ ꯄꯤꯔꯦ ꯍꯥꯏꯔꯦꯔꯒ ꯑꯩꯈꯣꯏ ꯆꯥꯅꯕ ꯌꯦꯟ ꯉꯥꯅꯨ ꯈꯪꯗꯦ ꯁꯥ ꯑꯗꯨꯗ ꯂꯣꯏꯕ ꯌꯥꯕ ꯁꯥ ꯁꯟꯒꯤ ꯆꯥꯅꯕ ꯃꯐꯝ ꯑꯃ ꯐꯖꯅ ꯁꯦꯝꯗꯣꯛꯄꯤꯔꯒ ꯑꯩꯈꯣꯏꯅ ꯆꯦꯛꯁꯤꯟ ꯊꯧꯔꯥꯡ ꯀꯌꯥ ꯂꯧꯈꯠꯇꯨꯅ ꯂꯣꯏꯔꯕꯗꯤ ꯃꯁꯤ ꯁꯤꯁꯨ ꯑꯗꯨꯝ ꯀꯥꯟꯅꯒꯅꯤ ꯍꯥꯏꯕꯁꯦ ꯑꯩꯒꯤ ꯋꯥꯈꯜꯂꯣꯟꯅꯤ
ꯌꯥꯝ ꯆꯨꯝꯃꯤ ꯊꯥꯎ ꯌꯥꯝ ꯆꯨꯝꯃꯤ ꯆꯥꯎꯅ ꯍꯥꯏꯕꯤꯔꯤꯗꯣ ꯃꯐꯝꯗꯨꯗ ꯅꯤꯇꯤ ꯅꯤꯌꯣꯝ ꯆꯨꯝꯅ ꯁꯦꯝꯒꯠ ꯁꯥꯒꯠꯄꯤꯔꯒ ꯁꯥ ꯉꯥꯁꯤꯡꯗꯨ ꯂꯣꯏꯕꯤꯔꯒꯗꯤ ꯎꯝ ꯌꯥꯔꯤꯕ ꯃꯈꯩꯗꯤ ꯑꯩꯈꯣꯏꯒꯤ ꯂꯥꯛꯀꯗꯕ ꯂꯩꯅꯥ ꯇꯤꯟꯅꯥꯗꯒꯤ ꯀꯟꯕ ꯉꯝꯒꯅꯤ ꯍꯥꯏꯅ ꯑꯩꯁꯨ ꯑꯗꯨꯝꯃꯛ ꯈꯜꯂꯤ ꯈꯟꯕꯕꯨꯗꯤ ꯀꯩꯗꯧꯕꯩ ꯈꯟꯗꯅꯤ ꯑꯗꯨꯕꯨ ꯋꯥꯈꯜꯁꯤꯗ ꯀꯩ ꯍꯥꯏꯇꯥꯔꯦ ꯑꯩꯈꯣꯏꯒꯤ ꯆꯤꯡꯅꯕ ꯑꯀꯤꯕ ꯍꯥꯟꯅꯁꯨ ꯑꯗꯨꯃꯥꯏꯅ ꯍꯦꯛꯇ ꯇꯧꯔꯛꯄ ꯑꯗꯒꯤ ꯑꯗꯨꯒꯤ ꯃꯇꯥꯡꯗ ꯈꯪꯍꯩꯕ ꯅꯠꯇꯕꯅꯤꯅ ꯁꯨꯝ ꯑꯍꯥꯟꯕ ꯍꯦꯛ ꯍꯧꯕꯒꯤ ꯁꯨꯝ ꯀꯤꯔꯤꯕ ꯍꯥꯏꯗꯨꯅꯤ ꯏꯇꯥꯎ ꯃꯤꯅꯒꯗꯤ ꯑꯗꯨꯝ ꯑꯩꯈꯣꯏꯒꯤ ꯁꯨꯡ ꯏꯃꯥꯟꯅꯕ ꯃꯔꯛꯇꯗꯤ ꯑꯗꯨꯝ ꯌꯥꯎꯔꯤ ꯄꯣꯠꯅꯤꯗ ꯑꯣꯛ ꯂꯣꯏꯔꯒ ꯄꯩꯁꯥ ꯇꯥꯟꯕ ꯌꯦꯟ ꯂꯣꯏꯔ ꯄꯩꯁꯥ ꯇꯥꯟꯕꯁꯦ ꯑꯗꯨꯝ ꯑꯩꯈꯣꯏ ꯃꯤꯠꯃꯛꯅꯁꯨ ꯎꯕ ꯂꯩꯀꯥꯏꯗ ꯀꯩ ꯑꯗꯨ ꯃꯌꯥꯝ ꯂꯩꯔꯤ ꯄꯣꯠꯅꯤ ꯑꯗꯣ ꯃꯣꯏꯁꯨ ꯃꯗꯨꯅ ꯍꯤꯡꯉꯤꯕꯅꯤ ꯃꯣꯏ ꯀꯩꯁꯨ ꯁꯤꯗꯦ ꯑꯗꯨꯕꯨ ꯈꯪꯗꯦ ꯋꯥꯈꯜꯁꯦ ꯑꯗꯨꯝ ꯑꯀꯤꯕ ꯑꯗꯨꯝ ꯐꯥꯎꯔꯤꯕ ꯍꯥꯏꯗꯨꯅꯤ ꯑꯗꯨꯝ ꯈꯪꯗꯕꯒꯤ ꯍꯩꯇꯕꯒꯤ ꯍꯤꯡꯅꯗ꯭ꯔꯤꯕꯒꯤ ꯁꯨꯝ ꯄꯥꯈꯠꯇꯅ ꯑꯍꯥꯟꯕꯒꯤ ꯁꯣꯏꯒꯗ꯭ꯔꯥ ꯀꯥꯏꯅ ꯃꯗꯨꯒꯤ ꯑꯀꯤꯕꯗꯨꯅꯤ ꯑꯗꯨꯇꯧ ꯑꯗꯨꯕꯨ ꯑꯃꯨꯛꯁꯨ ꯈꯜꯂꯤ ꯇꯧ ꯅꯨꯄꯥ ꯃꯆꯥꯅꯕꯨ ꯍꯦꯔꯥ ꯍꯥꯏꯔꯒ ꯇꯧ ꯍꯣꯠꯅꯗ꯭ꯔꯗꯤ ꯇꯧꯗ꯭ꯔꯗꯤ ꯀꯅꯥ ꯍꯥꯏꯗꯤ ꯃꯥꯏ ꯄꯥꯛꯀꯅꯤ ꯍꯥꯏꯕꯗꯣ
ꯉꯍꯥꯅꯦ ꯇꯁꯦꯡꯅꯃꯛ ꯑꯍꯥꯟꯕ ꯍꯧꯔꯛꯄꯒꯤ ꯑꯩꯈꯣꯏꯗ ꯑꯗꯨ ꯆꯤꯡꯅꯕꯗꯤ ꯐꯥꯎꯒꯅꯤ ꯑꯗꯨꯕꯨ ꯑꯩꯒꯤ ꯑꯣꯏꯅ ꯃꯁꯤꯒꯤ ꯃꯇꯥꯡꯗ ꯍꯥꯏꯖꯧ ꯍꯥꯏꯕ ꯇꯥꯔꯒꯗꯤ ꯑꯩꯈꯣꯏ ꯑꯩꯈꯣꯏꯅ ꯐꯥꯎꯔꯤꯕ ꯆꯤꯡꯅꯕꯕ ꯑꯁꯤ ꯋꯥꯈꯜ ꯃꯥꯟꯅꯕꯁ ꯤꯡꯕ ꯑꯩꯈꯣꯏ ꯈꯔ ꯄꯨꯟꯁꯤꯜꯂꯒ ꯃꯁꯤ ꯃꯁꯤꯅ ꯐꯒꯅꯤ ꯅꯠꯇ꯭ꯔꯒ ꯃꯁꯤꯗꯤ ꯃꯁꯤꯒꯤ ꯂꯝꯕꯤꯁꯤꯗ ꯆꯠꯄꯅ ꯐꯒꯅꯤ ꯃꯁꯤ ꯁꯨꯝꯗꯧꯔꯗꯤ ꯐꯒꯅꯤ ꯍꯥꯏꯕꯅ ꯆꯤꯡꯕꯁꯤꯡ ꯑꯁꯤ ꯈꯟꯅꯔꯒ ꯑꯩꯈꯣꯏꯗ ꯂꯩꯔꯤꯕ ꯆꯤꯡꯅꯕꯁꯤꯡ ꯑꯀꯤꯕꯁꯤꯡ ꯑꯁꯤ ꯃꯥꯡꯍꯟꯗꯨꯅ ꯑꯩꯈꯣꯏꯅ ꯊꯕꯛꯇ ꯃꯥꯏ ꯑꯣꯟꯁꯤꯟꯕ ꯑꯁꯤ ꯃꯁꯤ ꯆꯨꯝꯒꯗ꯭ꯔꯥ ꯍꯥꯏꯕꯁꯦ ꯑꯩꯒꯤ ꯋꯥꯈꯜꯂꯣꯟ
ꯎꯝ ꯃꯥꯅꯦ ꯑꯆꯨꯝꯕꯃꯛꯅꯤ ꯏꯇꯥꯎꯅ ꯇꯥꯛꯄꯤꯔꯤꯗ ꯑꯩꯈꯣꯏ ꯋꯥꯈꯜ ꯃꯥꯟꯅꯕ ꯋꯥꯈꯜ ꯇꯤꯟꯅꯕ ꯑꯩꯈꯣꯏ ꯄꯨꯟꯁꯤꯜꯂꯒ ꯁꯤꯒꯨꯝꯕꯁꯦ ꯑꯃꯅ ꯑꯃꯒꯤ ꯒꯤ ꯄꯨꯛꯅꯤꯡ ꯊꯧꯒꯠꯄꯤꯟꯅꯔꯒ ꯑꯃꯅ ꯑꯃꯒꯤ ꯃꯇꯦꯡ ꯄꯥꯡꯉꯔꯒ ꯍꯧꯖꯤꯛꯇꯒꯤ ꯍꯣꯠꯅꯍꯧ ꯍꯧꯗ꯭ꯔꯕꯗꯤ ꯀꯥꯎ ꯑꯩꯈꯣꯏ ꯍꯧꯖꯤꯛ ꯁꯦꯟꯊꯣꯛ ꯂꯝꯕꯤꯁꯦ ꯍꯧꯖꯤꯛꯇꯒꯤ ꯁꯦꯝꯍꯧꯗ꯭ꯔꯒꯗꯤ ꯀꯩꯒꯤꯅꯣ ꯑꯩꯈꯣꯏꯁꯨ ꯃꯇꯝ ꯑꯃꯗ ꯌꯨꯝ ꯀꯩ ꯄꯥꯜꯂꯒ ꯏꯆꯥ ꯏꯁꯨ ꯁꯦꯝꯗꯣꯔꯤꯕꯅꯤꯅ ꯏꯃꯥ ꯏꯄꯥ ꯌꯣꯛꯇꯣꯔꯤꯕꯅꯤꯅ ꯍꯧꯖꯤꯛꯇꯒꯤ ꯁꯦꯝꯍꯧꯗ꯭ꯔꯒꯗꯤ ꯌꯥꯝ ꯋꯥꯕ ꯍꯥꯏꯕꯗꯣ ꯑꯩꯈꯣꯏ ꯇꯨꯡꯒꯤ ꯄꯨꯟꯁꯤꯗꯣ ꯑꯣꯏꯗꯧꯔꯤꯕꯅꯤ ꯑꯗꯨꯅ ꯑꯩꯈꯣꯏꯁꯨ ꯄꯨꯟꯁꯤꯜꯂꯒ ꯏꯇꯥꯎ ꯀꯔꯤ ꯀꯔꯤ ꯇꯧꯕ ꯌꯥꯒꯦ ꯍꯥꯏꯕꯗꯣ ꯑꯗꯨꯝ ꯈꯟꯅꯁꯤ ꯇꯥꯎ ꯑꯗꯣ ꯐꯔꯦ ꯉꯁꯤꯒꯤ ꯏꯇꯥꯎ ꯌꯥꯝ ꯅꯨꯡꯉꯥꯏꯔꯦ ꯏꯇꯥꯎꯒ ꯁꯨꯃꯥꯏꯅ ꯋꯥꯔꯤ ꯁꯥꯕ ꯐꯪꯖꯕꯁꯦ ꯃꯇꯨꯡꯗ ꯑꯃꯨꯛ ꯁꯥꯟꯅꯔꯁꯤ ꯇꯃꯁꯤ ꯀꯗꯤ ꯀꯥꯏꯅꯁꯤ
ꯊꯥꯏꯅꯔ ꯁꯤ ꯊꯣ